ꯍꯜꯂꯣ
ꯎꯝ ꯀꯃꯥꯏ ꯀꯃꯥꯏ ꯇꯧꯔꯤꯒꯦ ꯅꯨꯡꯉꯥꯏꯔꯤꯕ꯭ꯔꯣ ꯎꯝ
ꯑꯩꯈꯣꯏꯗꯤ ꯅꯨꯡꯉꯥꯏꯔꯤꯕꯣ
ꯅꯨꯡꯉꯥꯏꯔꯤꯦ ꯍꯧꯖꯤꯛꯀꯥꯟꯁꯤꯕꯨ ꯀꯔꯤ ꯀꯔꯤ ꯃꯊꯤ ꯁꯦꯜꯅ ꯍꯥꯎꯔꯤꯕꯅꯣ
ꯇꯥꯔꯕꯣ ꯇꯥꯔꯕꯣ ꯑꯣ ꯏꯌꯥꯝꯕꯣꯏꯗꯤ ꯅꯨꯡꯉꯥꯏꯔꯤꯕꯣ ꯀꯃꯥꯏ ꯀꯃꯥꯏ ꯂꯩꯔꯤꯒꯦ
ꯑꯦ ꯑꯗꯨꯝ ꯄꯨꯟꯁꯤꯅꯤꯅ ꯊꯤꯡꯗꯕ ꯌꯥꯗꯕꯅꯤꯅ ꯁꯦꯡꯉꯌꯦ
ꯎꯝ ꯅꯨꯡꯉꯥꯏ ꯅꯨꯡꯉꯥꯏ ꯂꯩꯔꯤꯕ
ꯎꯝ ꯑꯗ ꯍꯧꯖꯤꯛꯁꯤꯕꯨ ꯀꯔꯤ ꯀꯔꯤ ꯃꯊꯦꯜꯅ ꯍꯥꯎꯔꯤꯒ ꯌꯦ
ꯑꯁ ꯍꯧꯖꯤꯛꯇꯤ ꯑꯌꯥꯝꯕ ꯁꯥꯕꯅꯤꯅ ꯀꯥꯡꯁꯣꯏꯒꯨꯝꯕ ꯀꯥꯡꯍꯧꯒꯨꯝꯕ ꯑꯆꯝꯕꯁꯤꯅ ꯐꯔꯦ ꯍꯧꯖꯤꯛꯇꯤ
ꯎꯝ ꯃꯥꯅꯤ ꯃꯥꯅꯤ ꯍꯛꯆꯥꯡꯁꯨ ꯐꯕ ꯍꯛꯆꯥꯡꯁꯨ ꯀꯥꯟꯅꯕ ꯀꯣ ꯃꯅꯥ ꯃꯁꯤꯡ ꯍꯥꯏꯁꯤꯗꯤ ꯍꯛꯆꯥꯡꯗ ꯀꯥꯟꯅꯩꯗꯅ
ꯎꯝ
ꯁꯉꯥꯗꯩꯗꯤ
ꯏꯌꯥꯝꯕꯗꯤ ꯀꯩꯀꯩ ꯏꯟꯖꯥꯡꯅ ꯍꯥꯎꯔꯤꯒꯦ
ꯑꯩꯁꯤꯅ ꯑꯃꯨꯛ ꯃꯅꯥ ꯃꯁꯤꯡꯁꯤ ꯌꯥꯝ ꯄꯥꯝꯖꯕ ꯑꯗꯨꯒ ꯆꯥꯕꯁꯤ ꯐꯪꯗꯕ
ꯎꯝ
ꯃꯅꯥ ꯃꯁꯤꯡꯁ ꯌꯥꯝꯗꯤ ꯆꯥꯅꯤꯡꯕꯅꯤ ꯆꯥꯈꯤ ꯑꯗꯨꯝ ꯈꯟꯕ ꯑꯗꯨꯒ ꯁꯨꯡ ꯆꯥꯅ ꯆꯥꯗꯕ
ꯑꯣ
ꯑꯗꯨꯝꯕ ꯈꯔ ꯊꯣꯛꯑꯦ ꯑꯗꯨꯝꯕ ꯊꯧꯗꯣꯛ ꯈꯔ ꯊꯣꯛꯑꯦ ꯑꯗꯨꯅ ꯏꯟꯁꯥꯡꯁꯤ ꯂꯩꯇ ꯂꯩꯇꯗꯅ ꯍꯦꯛ ꯍꯣꯇꯦꯜꯗ ꯍꯦꯛ ꯂꯩꯔ ꯆꯥꯁꯤꯟ ꯑꯃꯣꯡꯛ ꯊꯣꯡꯉ ꯆꯥꯁꯤꯟ ꯁꯨꯝꯕ ꯁꯨꯝꯕ ꯊꯧꯗꯣꯛꯁꯦ ꯈꯔ ꯊꯣꯛꯑꯦ ꯑ ꯑꯗꯨꯅ ꯍꯛꯆꯥꯡꯁꯤ ꯈꯔ ꯈꯔ ꯈꯔ ꯐꯒꯠꯂꯛꯏ ꯍꯥꯏꯇꯥꯔꯦ
ꯎ ꯎꯝ ꯏꯌꯥꯝꯕꯗꯤ ꯍꯣꯁꯇꯦꯜꯗ ꯂꯩꯕ꯭ꯔꯣ ꯀꯥꯏꯗ ꯂꯩꯒꯦ
ꯍꯣꯁꯇꯦꯜꯗ ꯂꯩ ꯍꯣꯁꯇꯦꯜꯗ ꯂꯩꯔꯁꯨ ꯑꯗꯨꯝ ꯀꯩꯅꯣ ꯇꯧꯕ ꯆꯥꯕ ꯊꯛꯄꯁꯦ ꯈꯔ ꯑꯩꯈꯣꯏꯒꯤꯅ ꯑꯃꯨꯛ ꯑꯩꯈꯣꯏꯅ ꯑꯄꯥꯝ ꯑꯄꯥꯝꯕꯗꯨ ꯍꯦꯛꯇ ꯇꯧꯔ ꯆꯥꯕꯅꯤꯅꯀꯣ
ꯑꯣ
ꯊꯣꯡꯕꯁꯨ ꯊꯣꯡꯕꯁ ꯍꯦꯛ ꯆꯠꯂꯀꯥꯟꯗꯅ ꯍꯦꯛ ꯂꯩꯔꯒ ꯆꯥꯊꯣꯛꯄ
ꯑꯣ
ꯇꯧꯔꯤꯁꯦ
ꯐꯩꯌꯦ ꯑꯗꯨꯅ ꯐꯩꯌꯦ
ꯎꯝ ꯃꯁꯤ ꯑꯍꯥꯎ ꯑꯍꯥꯎ ꯉꯥꯛꯇ ꯆꯥꯕꯁꯤ ꯃꯁꯤ ꯍꯛꯆꯥꯡꯁꯤ ꯐꯔꯛ ꯇꯗꯤ ꯃꯥꯟꯗꯦ ꯑꯗꯨꯅ ꯑꯆꯝꯕ ꯆꯥꯒꯦꯗꯤ ꯈꯜꯂꯤꯕꯅꯦ ꯑꯩꯁꯨ ꯑꯆꯕꯁꯤ ꯂꯩꯔꯒ ꯑꯩꯈꯣꯏꯗꯤ ꯍꯦꯛꯇ ꯈꯜꯂꯤꯁꯤꯀꯣ ꯄꯦ ꯅꯣꯡꯎꯞꯀꯥꯁꯤ ꯍꯦꯛꯇ ꯂꯩꯔꯒ ꯐꯨꯠꯂꯒ ꯊꯛꯑꯁꯤꯔꯥ ꯍꯦꯛꯇ ꯈꯨꯠꯀꯥꯁꯦ ꯑꯗꯨꯝ ꯍꯥꯏꯗꯤ ꯆꯥꯗꯕꯩ ꯋꯥꯅꯦꯕ ꯑꯗꯨꯒ ꯆꯥꯕ ꯍꯩꯅꯗꯕ ꯑꯝꯇ ꯂꯩꯇꯦꯕ ꯑꯗꯨꯝ ꯆꯝꯐꯨꯠ ꯅꯝꯐꯨꯠ ꯑꯣꯏꯒꯦꯔꯛ ꯀꯩ ꯑꯣꯏꯒꯦꯔꯥ ꯑꯗꯨꯝ ꯑꯩꯈꯣꯏꯗꯤ ꯂꯩꯔꯝ ꯂꯩꯔꯝꯕꯗ ꯑꯗꯨꯝ ꯄꯪꯖꯥꯗ ꯆꯥꯕꯅꯦꯕ
ꯎꯝ
ꯋꯥꯜ ꯀꯩꯅꯣꯗ ꯀꯔꯤ ꯍꯥꯏꯕ ꯑꯃ ꯃꯣꯏꯒꯤ ꯀꯔꯤ ꯋꯥꯏꯜ ꯀꯩ ꯅꯨꯄꯥ ꯑꯃ ꯂꯩꯕꯗꯣ ꯀꯣꯏꯂ ꯆꯠꯂꯒ ꯋꯥꯏꯜꯗ
ꯀꯧꯔꯤ ꯆꯦꯟꯅꯜ ꯑꯃ ꯂꯩꯕꯗꯣ
ꯑꯥ ꯅꯨꯄꯥꯥꯡꯒꯦ
ꯎꯝ
ꯀꯩꯅꯣ ꯇꯧꯔꯒ ꯑꯃꯗ ꯆꯠꯂꯒ ꯑꯐꯪ ꯑꯐꯪꯕ ꯑꯗꯨꯝ ꯆꯥꯔꯒ ꯍꯥꯏ ꯍꯤꯡꯕ ꯉꯝꯅꯉꯥꯏ ꯇꯧꯕꯗꯣ ꯑꯗꯨꯝꯕ ꯒꯥꯗꯨꯗ ꯊꯥꯗꯣꯛꯑꯗꯤ ꯑꯩꯈꯣꯏꯁꯦ ꯑꯗꯨꯝ ꯍꯤꯡꯗꯤ ꯍꯤꯡꯈꯤꯗꯣꯔ ꯖꯥꯠꯅꯤ
ꯎꯝ ꯆꯟ ꯑꯗꯨ ꯅꯨꯄꯥꯗꯨ ꯕꯤꯔꯥꯅꯤꯍꯦ
ꯃꯥꯅꯤ ꯃꯥꯅꯦ ꯑꯃꯥ ꯀꯩꯅꯣ ꯄꯪꯆꯠ ꯆꯠꯄꯗꯣ ꯍꯥꯏꯇꯥꯔꯦꯅꯦ
ꯎꯝ
ꯐꯣꯔꯦꯁ ꯅꯣꯂꯦꯁꯇ ꯐꯖꯅ ꯆꯪꯁꯤꯜꯂꯒ ꯎꯃꯪ ꯋꯥꯃꯪꯗ
ꯑ
ꯑꯥ
ꯃꯥꯏ ꯃꯇꯧꯒꯗꯤ ꯇꯝꯕ ꯉꯝꯖꯔꯣꯏ ꯑꯩꯈꯣꯏ
ꯑ ꯈꯔꯗꯤ ꯋꯥꯅꯤ ꯑꯗꯨ ꯃꯥꯏꯗꯨꯁꯨ ꯄꯨꯔꯥ ꯁꯔꯚꯥꯏꯚꯦꯜ ꯁꯔꯕꯥꯏꯚꯦꯜ ꯀꯩꯅꯣꯗꯗꯤ ꯍꯤꯡꯅꯕꯒꯤ ꯂꯥꯟꯐꯝꯗꯗꯤ ꯃꯣꯏꯁꯨ ꯐꯖꯅ ꯑꯗꯨꯝ ꯊꯦꯡꯅꯔꯕ ꯖꯥꯠꯅꯤ
ꯃꯥꯅꯤ ꯃꯥꯅꯤ
ꯎꯝ ꯑꯗꯨꯅ ꯇꯝꯕ ꯉꯝꯃꯣꯠꯇꯦꯗ ꯍꯌꯦꯡ ꯑꯩꯈꯣꯏꯒꯤꯁꯨ ꯍꯦꯛꯇ ꯂꯣꯏꯅ ꯅꯦꯆꯔꯦꯜ ꯀꯦꯂꯥꯃꯤꯇꯤꯁꯀ ꯊꯣꯛꯆꯤꯜꯂꯛꯑꯗꯤꯀꯣ ꯑꯩꯈꯣꯏꯁꯨ ꯑꯐꯪ ꯑꯐꯪꯕ ꯉꯝꯅ ꯉꯝꯅꯕ ꯇꯧꯅꯔꯛꯇꯣꯏꯅꯤ
ꯃꯥꯅꯦ
ꯑꯗꯨꯅ ꯑꯗꯨꯝ ꯎꯝ ꯄ꯭ꯔꯤꯄꯦꯌꯔ ꯇꯧꯔꯒ ꯂꯩꯕꯗꯤ ꯆꯪꯏ ꯍꯣꯏ ꯂꯣꯏꯅ ꯉꯝꯕ ꯍꯥꯏꯇꯥꯔꯦꯅꯦ ꯍꯥꯏꯗꯤ ꯑꯃ ꯑꯃ ꯊꯣꯛꯣꯔꯛꯑꯁꯨ ꯑꯃ ꯊꯣꯔꯁꯨ ꯑꯦꯗꯖꯁ ꯇꯧꯕ ꯉꯝꯅꯕ ꯑꯦꯗꯥꯞ ꯇꯧꯕ ꯉꯝꯅꯕ ꯍꯣꯠꯅꯕ ꯍꯥꯏ ꯇꯥꯔꯦ ꯆꯨꯁꯤꯜꯂꯒ ꯂꯩꯔꯤꯕ ꯀꯟꯗꯤꯁꯟꯗꯨꯗ ꯎꯝ ꯀꯃꯥꯏ ꯀꯃꯥꯏꯅ ꯇꯧꯔꯤ ꯑꯦꯛꯖꯥꯝ ꯅꯨꯡ ꯑꯦꯛꯖꯥꯝꯗꯤ ꯂꯣꯏꯈ꯭ꯔꯕ꯭ꯔꯥ
ꯑꯦꯛꯖꯥꯝ ꯂꯣꯏꯈ꯭ꯔꯦ
ꯎꯝ
ꯎꯝ ꯋꯥꯏ ꯁꯪꯉꯤ ꯑꯦꯛꯖꯥꯝ ꯂꯣꯏꯁꯤꯟꯈꯤꯕꯁꯦ
ꯃꯥꯅꯤ ꯃꯥꯅꯤ ꯑꯦꯛꯖꯥꯝ ꯍꯥꯏꯁꯤ ꯕꯔꯗꯟ ꯄꯤꯔꯤꯕꯅꯤ ꯑꯩꯈꯣꯏꯗ ꯏꯗꯨꯀꯦꯁꯟ ꯁꯤꯁꯇꯦꯝꯁꯦ ꯑꯩꯈꯣꯏꯗ
ꯋꯥꯍꯜꯜꯂꯤꯕ ꯌꯥꯝ ꯎꯝ
ꯍꯛꯖꯥꯝ ꯋꯥꯔꯁꯤ ꯂꯩꯇꯕꯤꯗ ꯐꯖꯅ ꯑꯗꯨꯝ ꯇꯥꯛꯄꯤꯔꯗꯤ ꯐꯗꯧꯕ ꯍꯥꯏꯇꯥꯔꯦ
ꯎꯝ ꯑꯦꯛꯖꯥꯝꯒ ꯊꯥꯗꯣꯏ
ꯑꯦꯛꯖꯥꯝꯒ ꯊꯥꯗꯕꯤꯗ ꯑꯦꯛꯖꯥꯝꯒ ꯊꯥꯗꯕꯤꯗ ꯃꯊꯪ ꯃꯊꯪ ꯑꯗꯨꯝ ꯀꯥꯔꯒ ꯃꯈꯟ ꯃꯈꯜ ꯑꯅꯧ ꯑꯅꯧꯕ ꯑꯗꯨꯝ ꯇꯥꯛꯄꯤꯔꯒ ꯑꯉꯥꯡꯃꯈꯣꯏꯁꯦ ꯌꯥꯝ ꯅꯨꯡꯉꯥꯏꯅ ꯇꯝ ꯈꯟꯕꯤꯕ ꯌꯥꯏ ꯍꯥꯏꯇꯥꯔꯦꯅꯦ ꯌꯥꯝꯁꯦ ꯑꯦ ꯂꯥꯏꯔꯤꯛ ꯂꯥꯏꯔꯤꯛ ꯇꯝꯕꯁꯦ ꯃꯤ ꯑꯗꯗꯤ ꯖꯄꯥꯟꯗꯒꯗꯤ ꯌꯥꯝ ꯂꯥꯏꯔꯤꯛ ꯇꯝꯕꯩ ꯃꯑꯣꯡ ꯃꯇꯧꯁꯤ ꯑꯣꯟꯊꯣꯛꯈ꯭ꯔꯦꯕ ꯄ꯭ꯔꯦꯛꯇꯤꯀꯦꯜ ꯄ꯭ꯔꯦꯛꯇꯤꯀꯦꯜ ꯌꯥꯝ ꯌꯥꯎꯔꯒ ꯍꯥꯏꯇꯥꯔꯦꯅꯦ ꯊꯕꯛ ꯑꯣꯏꯅ ꯊꯕꯛ ꯑꯣꯏꯅ ꯇꯧꯍꯜꯂꯦꯕ ꯑꯩꯈꯣꯏ ꯁꯤꯗꯅ ꯁꯨꯝ ꯊꯤꯑꯣꯣꯔꯤꯗ ꯇꯧꯕ ꯍꯥꯏꯇꯥꯔꯦꯅꯦ ꯑ ꯄꯦꯄꯔꯗ ꯁꯨꯝ ꯇꯝꯃ ꯂꯩꯔꯦꯕ ꯑꯗꯨꯅ ꯄ꯭ꯔꯦꯛꯇꯤꯀꯦꯜꯁꯤ ꯌꯥꯎꯅꯗ꯭ꯔꯦ
ꯎꯝ ꯑꯩꯈꯣꯏꯗꯤ ꯋꯥꯠꯈꯤꯅꯤꯗ ꯌꯥꯝ ꯋꯥꯠꯂꯤ ꯑꯗꯨꯒꯨꯝꯕ ꯆꯥꯎꯈꯠꯄ ꯉꯝꯈꯤꯔꯣꯏ
ꯎꯝ ꯋꯥꯠꯈꯔ ꯋꯥꯠꯈꯤꯅꯤ
ꯍꯧꯖꯤꯛ ꯌꯦꯡꯉꯣꯅꯦ ꯀꯣꯔꯣꯅꯥ ꯂꯥꯛꯄꯗꯒꯤ ꯑꯩꯈꯣꯏꯗ ꯁ꯭ꯀꯨꯜ ꯀꯩꯀꯥ ꯀꯥꯕ ꯌꯥꯈꯤꯗꯕ ꯇꯥꯏꯃꯤꯡꯗꯨꯗ
ꯑꯝ
ꯑ ꯑꯣꯟꯂꯥꯏꯟ ꯀ꯭ꯂꯥꯁꯅꯦꯅ ꯑꯉꯥꯡꯁꯤꯡꯁꯤꯗ ꯐꯣꯟ ꯂꯣꯏ ꯄꯥꯏꯕ ꯇꯝꯃꯛꯑꯦ
ꯑ
ꯑꯗꯩꯗꯤ ꯐꯣꯟ ꯂꯥꯏꯆꯨꯔꯛꯄꯗꯩꯗꯤ ꯍꯧꯖꯤꯛ ꯊꯣꯛꯍꯩꯗꯕ ꯎꯍꯩꯗꯕ ꯃꯌꯥꯝ ꯑꯃ ꯇꯧꯔꯦ
ꯑꯥ
ꯑꯩ ꯐꯣꯟ ꯄꯥꯏꯕꯒꯤ ꯍꯩꯅꯕꯤꯁꯤꯁꯨ ꯑꯉꯥꯡꯁꯤꯡꯗ ꯂꯣꯏ ꯂꯩꯔꯦꯕ ꯍꯧꯖꯤꯛꯇꯤ ꯑꯗꯣ
ꯇꯅ
ꯎ ꯑꯁꯣꯟ ꯍꯥꯏꯗꯤ ꯖꯄꯥꯟ ꯂꯣꯝꯒꯨꯝꯕꯗꯗꯤ ꯉꯟꯅ ꯍꯧ꯭ꯔꯕꯅꯦꯕ ꯁꯤꯒꯤ ꯁꯤꯁꯇꯦꯝꯁꯦ ꯑꯗꯣ ꯃꯣꯏꯗꯗꯤ ꯑꯗꯨꯒꯨꯝꯕꯒꯤ ꯀꯩꯅꯣꯁꯦ ꯑꯝꯇ ꯊꯣꯛꯇꯦꯕ ꯀ꯭ꯔꯥꯏꯁꯤꯁꯁꯦ ꯑꯇ ꯊꯣꯛꯇꯦꯕ ꯑꯩꯈꯣꯏꯈ ꯑꯩꯈꯣꯏꯒꯤꯁꯤꯅ ꯁꯨꯡꯣꯏ ꯁꯣꯏꯔꯦꯕ ꯇꯧꯔꯤꯁꯦ
ꯎꯝ ꯃꯣꯏꯗꯗꯤ ꯑꯉꯥꯡꯁꯤꯡꯗꯨꯗ ꯃꯥꯒꯤ ꯍꯥꯏꯗꯤ ꯇꯥꯛꯄꯤꯈ꯭ꯔꯦꯕ ꯁꯤꯅ ꯁꯤꯁꯤ ꯇꯧꯒꯗꯕꯅꯤ ꯁꯤꯅ ꯁꯨꯃꯥꯏꯅ ꯇꯧꯋꯤ ꯁꯤꯁꯤꯅ ꯁꯤꯁꯤ ꯁꯨꯃꯥꯏꯅ ꯁꯤꯖꯤꯟꯅꯕ ꯌꯥꯏ ꯑꯗꯨꯒ ꯁꯨꯃꯥꯏꯅ ꯁꯤꯖꯤꯟꯅꯔꯣꯏꯗꯕꯅꯤ ꯍꯥꯏꯗꯤ ꯏꯗꯨꯀꯦꯁꯟꯗꯨꯗ ꯍꯥꯏꯇꯥꯔꯦꯅꯦ ꯃꯥꯒꯤ ꯃꯣꯔꯦꯜ ꯃꯣꯏ ꯃꯣꯔꯦꯜ ꯌꯥꯝ ꯇꯝꯕꯤꯌꯦꯕ ꯑꯉꯥꯡ ꯃꯈꯩꯗ ꯑꯗꯨꯅ ꯁꯨꯃꯥꯏꯅ ꯇꯧꯒꯗꯕꯅꯤ ꯁꯨꯃꯥꯏ ꯁꯨꯃꯥꯏꯅ ꯇꯧꯒꯗꯝꯕꯅꯤ ꯁꯤꯒꯤ ꯂꯝꯕꯤ ꯆꯠꯀꯗꯝꯅꯤ ꯃꯣꯏꯁꯨ ꯂꯣꯏ ꯐꯣꯟ ꯄꯥꯏꯔꯤꯅꯤ ꯀꯩꯅꯣꯅꯦ ꯑꯉꯥꯡꯅ ꯑꯥꯗ ꯀꯩꯅꯣ ꯀꯩꯅꯣ ꯁꯥꯒꯠꯂꯤꯅꯤ ꯀꯩꯅꯣ ꯍꯥꯏꯗꯤ ꯑ ꯑ ꯑꯈꯣꯏꯒꯤ ꯀꯔꯤ ꯍꯥꯏꯅꯤ ꯔꯦꯗꯤꯑꯣꯒ ꯁꯥꯔꯤꯕ ꯑꯉꯥꯡ ꯃꯆꯥ ꯃꯆꯥꯅ ꯐꯣꯟꯒ ꯄꯥꯡꯈꯠ ꯄ ꯇꯝꯕꯤꯔꯤꯅꯤ ꯑꯉꯥꯡꯁꯦ ꯃꯣꯏꯗꯗꯤꯅꯦ ꯂꯥꯏꯔꯤꯛ ꯇꯝꯕ ꯍꯧꯒꯦ ꯍꯥꯏꯕ ꯃꯇꯝꯗ ꯃꯥꯁꯦ ꯆꯥꯛ ꯊꯣꯡꯕ ꯍꯩꯇꯗꯤ ꯂꯥꯏꯔꯤꯛ ꯇꯝꯕ ꯌꯥꯗꯦꯕ ꯃꯃꯥ ꯃꯄꯥꯅ ꯃꯌꯨꯝꯗꯒꯤ ꯑꯉꯥꯡꯁ ꯆꯥꯛ ꯊꯣꯡꯕ ꯍꯩꯂꯒ ꯂꯥꯛꯇꯣꯏꯅꯦꯕ ꯀꯩꯅꯣꯗ ꯑꯉꯥꯡ ꯑꯄꯤꯛꯄꯗꯅꯦ ꯍꯥꯏꯁꯤꯀꯣ ꯍꯥꯏꯗꯤ ꯀꯦꯖꯤ ꯋꯥꯟ ꯀꯥꯗꯧꯕ ꯀꯤꯟꯗꯔ ꯒꯥꯔꯗꯦꯟꯒꯤ ꯑꯉꯥꯡꯗꯨ ꯆꯥꯛ ꯊꯣꯡꯕ ꯍꯩꯍꯜꯂ ꯂꯥꯛꯑꯣ ꯍꯥꯏꯌꯦꯕ ꯑ ꯇꯥꯛꯄꯤꯔꯗꯤ ꯑꯉꯥꯡꯁꯦ ꯂꯣꯏ ꯍꯩꯌꯦ ꯃꯣꯏꯒꯤ ꯃꯤ ꯃꯈꯩ ꯂꯣꯏ ꯍꯩꯌꯦꯕ ꯑꯉꯥ ꯃꯈꯩꯁꯦ ꯑ ꯑꯩꯈꯣꯏ ꯇꯥꯃꯣꯒꯤ ꯃꯆꯥ ꯑꯃꯗ ꯂꯩꯕꯗꯣ ꯃꯥꯁꯤ ꯆꯥꯛ ꯊꯣꯡꯕ ꯍꯥꯟꯅ ꯇꯝꯕꯤꯔꯒ ꯂꯥꯛꯑꯣꯅ ꯆꯥꯛ ꯊꯣꯡꯕ ꯑꯃ ꯍꯥꯟꯅ ꯀꯟꯅ ꯇꯝꯕꯤꯔꯒ ꯑꯗꯨꯃꯥꯏꯅ ꯁ꯭ꯀꯨꯜ ꯀꯥꯕ ꯍꯧꯍꯜꯂꯦꯕ ꯃꯣꯏꯁꯦ ꯑꯗꯨꯅ ꯄ꯭ꯔꯦꯛꯇꯤꯀꯦꯜ ꯑꯣꯏꯕꯁꯨ ꯃꯣꯏꯅ ꯌꯥꯝ ꯍꯦꯟꯈ꯭ꯔꯦꯕ ꯑꯗꯨꯅ ꯁꯤꯒꯤ ꯄꯣꯠ ꯑꯃꯒꯤ ꯑꯐ ꯐꯠꯇ ꯁꯤꯅ ꯁꯤ ꯐꯩ ꯁꯤꯅ ꯁꯤ ꯐꯩ ꯐꯠꯇꯦꯗꯣ ꯉꯟꯅ ꯇꯥꯛꯄꯤꯕ ꯍꯥꯏꯇꯥꯔꯦ ꯑꯉꯥꯡ
ꯎꯝ ꯎꯝ
ꯑꯗꯒꯤ ꯑꯩꯈꯣꯏ ꯁꯤꯗꯅ ꯑꯃꯨꯛ ꯑꯗꯨꯝꯕ ꯃꯈꯩꯅ ꯑꯗꯨꯝ ꯇꯥꯛꯄꯤꯗꯕꯤꯗ ꯄꯣꯠꯇꯨ ꯇꯣꯛ ꯂꯥꯎꯅ ꯁꯤꯟꯅꯖꯤꯟꯕꯅꯦꯕ ꯁꯤꯟꯅꯁꯤꯟ ꯀꯥꯟꯗꯗꯤ ꯑꯉꯥꯡ ꯍꯥꯏꯁꯤꯗꯤ ꯋꯥꯈꯜ ꯃꯥꯏꯗꯨ ꯂꯣꯏꯅ ꯐꯥꯗꯕ ꯉꯃꯗꯤ ꯂꯣꯏꯅ ꯈꯟꯕ ꯉꯝꯕ ꯅꯠꯇ꯭ꯔꯤ ꯑꯗꯨꯒꯤ ꯈꯟꯕ ꯉꯝꯗ꯭ꯔꯤꯉꯩ ꯇꯥꯏꯃꯤꯡꯗꯨꯗ ꯃꯉꯣꯟꯗ ꯁꯤꯟꯅꯁꯤꯜꯂꯤꯗꯨꯗꯤ ꯄꯨꯔꯥ ꯃꯈꯜ ꯑꯃꯒꯤ ꯍꯥꯏꯗꯤ ꯋꯦꯄꯟ ꯋꯦꯄꯟ ꯑꯃ ꯑꯣꯏꯕ ꯍꯥꯏꯕ ꯌꯥꯏꯑꯕ ꯍꯥꯏꯗꯤ ꯃꯈꯟ ꯃꯈꯟ ꯊꯣꯛꯍꯟꯕ ꯌꯥꯏ ꯍꯥꯏꯇꯥꯔꯦ ꯑꯗꯨꯗꯒꯤ ꯑꯗꯨꯅ ꯑꯗꯨꯏ ꯄꯣꯠ ꯃꯌꯥꯝ ꯃꯣꯏꯅꯗꯤ ꯍꯥꯏꯗꯤ ꯉꯥꯏꯍꯥꯛꯇꯪꯗꯨ ꯈꯟꯊꯕ ꯉꯝꯗꯝꯅꯤꯅ ꯃꯈꯟ ꯃꯈꯟꯗꯨ ꯇꯧꯅꯤꯡ ꯇꯧꯅꯤꯡꯕ ꯃꯥꯌꯥꯝ ꯑꯄꯥꯝ ꯑꯄꯥꯝꯕ ꯇꯧꯅꯔꯀꯥꯟꯗꯅꯦꯕ ꯁꯣꯏꯅꯔꯤꯁꯦ ꯑꯗꯨꯅ ꯈꯤꯇꯪ ꯃꯣꯔꯦꯜ ꯏꯗꯨꯀꯦꯁꯟ ꯍꯥꯏꯇꯥꯔꯦꯅꯦ ꯑꯁꯨꯝꯕꯁꯤꯒꯤ ꯀꯩꯅꯣ ꯍꯦꯟꯒꯠꯍꯟꯕ ꯑꯃ ꯆꯪꯏꯤ ꯍꯥꯏꯇꯥꯥꯔꯦꯅꯦ
ꯎꯝꯝ
ꯑꯩꯈꯣꯏ ꯍꯥꯟꯅ ꯍꯥꯏꯅꯔꯝꯕꯗꯨꯅꯤ ꯊꯛꯁꯤ ꯈꯥꯁꯤ ꯑꯍꯜ ꯂꯃꯟꯅ ꯑꯗꯨꯗꯨ ꯍꯥꯏꯅꯔꯤꯕ ꯃꯌꯥꯝꯁꯦ ꯑꯩꯈꯣꯏꯒꯤ ꯍꯥꯟꯅ ꯌꯥꯝꯅ ꯊꯧꯒꯜꯂꯣꯟ ꯕꯦꯕꯥꯔ ꯐꯅ ꯆꯠꯅꯔꯝꯕ ꯃꯌꯥꯝꯁꯦ ꯍꯧꯖꯤꯛꯁꯤ ꯆꯥꯎꯈꯠꯂꯛꯄꯒꯤ ꯀꯩꯅꯣꯁꯤꯅ ꯆꯥꯎꯈꯠꯂꯛꯑꯦ ꯍꯥꯏꯕ ꯄꯣꯠꯁꯤꯗꯒꯤ ꯑꯗꯨ ꯄꯣꯠ ꯃꯌꯥꯝꯗꯣ ꯅꯥꯊꯩꯔꯒ ꯍꯥꯏꯗꯤ ꯃꯣꯏꯗꯤ ꯈꯪꯗꯕꯅꯤ ꯑꯗꯨ ꯇꯧꯗꯕꯅꯤ ꯍꯥꯏꯔꯒ ꯂꯥꯏꯁꯨꯁꯤ ꯃꯥꯡꯁꯤꯜꯂꯛꯄ ꯍꯥꯏꯇꯥꯔꯦꯅꯦ
ꯎꯝ
ꯑ ꯑꯗꯨꯝꯕ ꯃꯥꯡꯖꯤꯜꯂꯛꯄꯅꯤꯅ ꯀꯩꯅꯣ ꯇꯧꯋꯦ ꯍꯥꯏꯇꯥꯔꯦ ꯑꯁꯣꯏꯕꯁꯤ ꯃꯌꯥꯝ ꯂꯥꯛꯈ꯭ꯔꯦ ꯍꯥꯏꯇꯥꯔꯦ
ꯑꯈꯣꯏꯒꯤꯗꯤ ꯁꯣꯏꯔꯦꯗ ꯇꯁꯦꯡꯅ ꯍꯥꯏꯔꯕꯗ
ꯑꯥꯅꯤ
ꯑꯗꯒꯤ ꯑꯈꯣꯏꯒꯤ ꯍꯥꯏꯗꯤ ꯎꯝ ꯎꯝ ꯅꯨꯄꯤꯖꯤꯡꯖꯤꯖꯨ ꯋꯦꯁꯇ꯭ꯔꯟ ꯂꯣꯝꯒꯤ ꯀꯩꯅꯣꯖꯦ ꯌꯥꯝ ꯄꯥꯝꯃꯦꯕ ꯑꯗꯤ ꯗ꯭ꯔꯦꯁ ꯁꯦꯠꯇꯣꯛꯄꯗꯅꯤ ꯈꯪꯗꯦ ꯑꯗꯒꯤ ꯆꯥꯕ ꯊꯛꯄꯗꯅꯤ ꯈꯪꯗꯦ
ꯑꯩ ꯀꯩꯅꯣꯅꯤꯗ ꯑꯈꯣꯏ ꯀꯩꯅꯣ ꯍꯥꯏꯕꯤꯗꯨꯅꯤꯗ ꯑꯈꯣꯏꯒꯤ ꯂꯝꯒꯤ ꯁꯟꯅ ꯃꯆꯤ ꯁꯥꯡꯉꯦ ꯑꯗꯣ
ꯎꯝ ꯎꯝ
ꯍꯥꯏꯗꯤ ꯃꯄꯥꯟꯒꯤꯁꯤꯅ ꯍꯦꯛꯇ ꯑꯈꯣꯏꯗꯩꯩ ꯍꯤ ꯍꯦꯜꯂꯕꯩ ꯋꯥꯈꯟꯗ ꯍꯥꯏ ꯇꯥꯔꯦꯅꯦ ꯑꯈꯣꯏꯗꯩꯩ ꯑꯃꯞ ꯄꯥꯜꯂꯝꯗ ꯇꯧꯅꯔꯤ ꯃꯑꯣꯡ ꯃꯈꯩꯁꯤꯅ ꯑꯈꯣꯏꯗ ꯂꯣꯏ ꯍꯦꯜꯂꯕꯩ ꯃꯑꯣꯡꯗ ꯈꯟꯅꯕ ꯋꯥ ꯈꯟ ꯍꯥꯏꯇꯥꯔꯦꯅꯦ ꯑꯈꯣꯏ ꯂꯩꯖꯔꯤꯞꯁꯤꯅꯦꯕ ꯃꯤꯅ ꯀꯂꯛꯏꯗꯤ ꯑꯃꯨꯛ
ꯃꯥꯅꯦ ꯃꯥꯟ
ꯃꯤ ꯑꯃꯦꯔꯤꯀꯥꯗꯩ ꯂꯥꯛꯑꯒ ꯑꯈꯣꯏ ꯃꯩꯇꯩ ꯐꯅꯦꯛꯇꯨ ꯁꯦꯠꯂꯒ ꯐꯖꯩ ꯄꯥꯝꯃꯦ ꯑꯩꯗꯤ ꯁꯤ ꯁꯨꯃꯥꯏꯟ ꯐꯖꯕ ꯑꯝꯇ ꯁꯦꯠꯇ꯭ꯔꯤ ꯍꯥꯏꯔꯤꯅꯦꯕ
ꯃꯥꯅꯦ ꯃꯥꯟ
ꯐꯖ ꯐꯖ ꯃꯌꯥꯝꯗꯣ
ꯎꯝ
ꯑꯈꯣꯏ ꯁꯤꯗꯅ ꯑꯈꯣꯏꯒꯤ ꯂꯩꯖꯕ ꯄꯣꯠꯁꯤ ꯃꯒꯨꯟ ꯑꯈꯣꯏꯅ ꯍꯟꯗꯍꯟ ꯖꯕ ꯍꯥꯏꯇꯥꯔꯦꯅꯦ ꯍꯟꯗꯍꯟꯂꯦꯕ ꯄꯣꯠꯁꯤ ꯑꯈꯣꯏꯒꯤ ꯂꯩꯖꯔꯤꯕ ꯐꯖꯕ ꯃꯌꯥꯝꯅꯤ ꯑꯈꯣꯏꯗꯩꯩ ꯍꯦꯟꯅ ꯅꯥꯠ ꯀꯜꯆꯔ ꯌꯣꯛꯈꯠꯄ ꯅꯥꯠ ꯀꯜꯆꯔ ꯉꯥ ꯊꯝꯕ ꯂꯩꯕꯣꯟꯇꯦ ꯃꯣꯏꯒꯤꯗꯤ ꯀꯩꯁꯨ ꯍꯥꯏꯗꯤ ꯑꯃꯦꯔꯤꯀꯥ ꯍꯥꯏꯔꯣ ꯑꯃ ꯍꯥꯏꯔꯣ ꯃꯣꯏꯒꯤꯗꯤ ꯂꯣꯏꯅ ꯎꯝ ꯃꯣꯏꯒꯤ ꯑꯗꯤ ꯅꯍꯥꯟꯋꯥꯏꯒꯤ ꯑꯔꯤꯕ ꯅꯦꯇꯤꯞ ꯑꯃꯦꯔꯤꯀꯥ ꯑꯗꯨꯝꯕ ꯑꯃꯕꯧ ꯅꯠꯇ꯭ꯔꯦꯕ ꯑꯅꯧ ꯑꯅꯧꯕ ꯃꯐꯝ ꯃꯐꯝꯗꯒꯤ ꯀꯟꯇ꯭ꯔꯤ ꯀꯟꯇ꯭ꯔꯤꯗꯩ ꯂꯝ ꯂꯝ ꯃꯌꯥꯝꯗꯒꯤ ꯂꯣꯏ ꯂꯥꯛꯑꯒ ꯄꯨꯂꯞ ꯄꯨꯟꯖꯤꯜꯂꯒ ꯂꯩꯒꯤꯕ ꯈꯣꯠꯅꯤꯅ ꯎꯝ ꯍꯥꯏꯗꯤ ꯃꯤ ꯃꯈꯩꯗꯨꯒꯤ ꯀꯩꯅꯣ ꯃꯈꯩꯗꯨ ꯂꯣꯏ ꯈꯦꯠꯅꯩ ꯍꯥꯏ ꯇ ꯍꯣꯏ ꯑꯟꯅ ꯂꯤꯕꯔꯦꯜꯕꯨꯗꯤ ꯑꯣꯏꯒꯤꯕ ꯌꯥꯝꯅ ꯍꯥꯏꯗꯤ ꯐ꯭ꯔꯤꯗꯝ ꯑꯗꯤ ꯏꯟꯗꯤꯕꯤꯖꯨꯋꯦꯜ ꯑꯣꯏꯅ ꯃꯤ ꯑꯃꯃꯝ ꯑꯣꯏꯅ ꯌꯥꯝꯅ ꯐ꯭ꯔꯤ ꯑꯣꯏꯅ ꯍꯤꯡꯕꯩ ꯀꯩꯅꯣꯗꯕꯨ ꯂꯩ ꯒꯤꯕ ꯑꯗꯨꯕꯨ ꯍꯥꯏꯗꯤ ꯑꯦ ꯁꯣꯁꯥꯏꯇꯤ ꯑꯃ ꯑꯣꯏꯅ ꯑꯗꯩ ꯈꯨꯟꯅꯥꯏ ꯑꯃ ꯑꯣꯏꯅ ꯌꯦꯡꯒꯥꯟꯗꯗꯤ ꯃꯣꯏꯒꯤꯗꯤ ꯍꯥꯏꯗꯤ ꯃꯥ ꯀꯜꯆꯔꯒꯤ ꯑꯣꯏꯔꯣ ꯀꯩ ꯑꯣꯏꯔꯣ ꯑꯗꯨ ꯃꯌꯥꯝꯗꯣ ꯂꯩꯒꯤꯗ꯭ꯔꯕꯅꯦꯕ ꯑꯩꯈꯣꯏꯒꯤꯗꯤ ꯄꯤꯛꯆꯔꯁꯨ ꯐꯖꯅ ꯅꯥꯠ ꯑꯗꯒꯤ ꯆꯠꯅꯕꯤ ꯑꯗꯒꯤ ꯀꯩꯅꯣ ꯃꯌꯥꯝꯁꯦ ꯀꯁꯇꯝ ꯃꯌꯥꯝꯁꯦ ꯂꯣꯏꯅ ꯈꯔ ꯈꯔꯗꯤ ꯂꯩꯖꯔꯤꯅꯦꯕ ꯃꯌꯥꯝ ꯃꯃꯥꯡ ꯂꯩꯔꯝꯕꯗꯒꯤ ꯍꯥꯏꯗꯤ ꯍꯣꯏ ꯑꯐꯕ ꯂꯩꯔꯝꯒꯅꯤ ꯑꯥꯗꯤ ꯐ ꯃ ꯐꯖꯗꯕ ꯈꯔ ꯂꯩꯔꯝꯒꯅꯤ ꯑꯗꯨ ꯃꯌꯥꯝꯗꯨ ꯇꯝ ꯇꯝꯅ ꯑꯗꯨꯝ ꯁꯦꯝꯗꯣꯛꯑꯒ ꯐꯖꯕ ꯃꯌꯥꯝꯗꯨ ꯗꯨꯝ ꯍꯥꯞꯆꯤꯜꯂꯒ ꯑꯗꯨꯝ ꯌꯣꯛꯑ ꯊꯝꯕꯁꯨ ꯑꯗꯨꯝ ꯆꯠꯅꯍꯟꯕ ꯌꯥꯏꯌꯦꯕ
ꯏ ꯌꯥ ꯌꯥ ꯌꯥꯏ
ꯇꯣꯃꯣꯠꯇꯨꯗ
ꯎꯝ
ꯃꯃꯥꯡꯗ ꯂꯩꯔꯝꯕ ꯑꯊꯤꯕ ꯑꯗꯨꯗꯤ ꯑꯦ ꯃꯇꯝꯒ ꯆꯨꯅꯗ꯭ꯔꯦ ꯍꯥꯏꯗꯤ ꯈꯔ ꯁꯦꯡꯗꯣꯛꯄꯤꯔ ꯂꯣꯏꯔꯦ ꯅꯠꯇ꯭ꯔꯥ ꯃꯤ ꯍꯣꯉꯛꯄꯩ ꯃꯇꯨꯡ ꯏꯟꯅ ꯑꯈꯣꯏ ꯃꯈꯩ ꯍꯣꯉꯛꯄꯩ ꯃꯇꯨꯡ ꯏꯟꯅ ꯑꯗꯨꯃꯥꯏ ꯈ ꯈ ꯁꯦꯝꯗꯣꯛꯄꯤꯔꯒ ꯐꯖ ꯐꯖꯕꯗꯣ ꯍꯥꯞꯆꯤꯜꯂꯒ ꯑꯗꯨꯝ ꯃꯈꯥ ꯇꯥꯅ ꯎꯝ ꯆꯠꯊꯒꯤ ꯌꯥꯏꯌꯦꯕ ꯑꯈꯣꯏꯒꯤ ꯂꯩꯖꯔꯤꯕ ꯀꯩꯅꯣ ꯃꯈꯩꯁꯦ ꯑꯈꯣꯏ ꯏꯁꯥꯅ ꯌꯣꯛꯈꯠꯆꯒꯗꯝꯅꯤ ꯍꯥꯏꯇꯥꯥꯔꯦꯅꯦ
ꯎꯝ
ꯃꯥꯏꯅ
ꯈꯪꯗꯦꯗ ꯑꯈꯣꯏꯖꯦ ꯀꯩꯅꯣꯝ ꯏꯁꯣꯏ ꯁꯣꯏꯕꯩ ꯇꯥꯏꯞ ꯇꯧꯔꯦꯗ ꯑꯈꯪ ꯑꯍꯩꯖꯨ ꯌꯥꯝꯃꯟꯕ ꯇꯧꯔꯤꯖꯦ
ꯃꯥꯅꯤ ꯃꯥꯅꯤ ꯇꯥꯟꯅꯕ ꯌꯥꯗꯕ ꯍꯥꯏꯇꯥꯔꯦ ꯃꯌꯥꯝꯁꯦ ꯇꯥꯟꯅꯕꯁꯦ ꯌꯥꯗꯕꯒꯤꯅꯤ ꯎꯝ ꯑꯅꯤꯡ ꯑꯅꯤꯡꯕꯗ ꯍꯦꯜꯂꯦ ꯑꯗꯨꯃꯥꯏꯅ ꯆꯠꯄ ꯎꯝ ꯃꯤ ꯃꯈꯩꯁꯤ ꯑꯗꯣ ꯑꯩꯈꯣꯏ ꯀꯩꯅꯣꯗꯁꯨ ꯈꯔ ꯐꯤꯡꯒꯟꯕ ꯑꯗꯩ ꯀꯩꯗꯧꯕ ꯃꯌꯥꯝꯁꯦ ꯏꯗꯁꯨ ꯂꯣꯏ ꯌꯥꯎꯅꯕ ꯍꯧꯅ ꯃꯤ ꯃꯈꯩꯁꯦ ꯇꯥꯟꯅꯗꯕꯩꯅꯦꯕ ꯇꯧꯅ ꯊꯣꯛꯏꯕ ꯊꯧꯗꯣꯛ ꯋꯥꯊꯣꯛ ꯃꯌꯥꯝꯁꯦ ꯇꯥꯟꯅꯕ ꯌꯥꯝꯅ ꯐꯕ ꯑꯗꯩ ꯗꯤꯁꯀꯁꯟ ꯌꯥꯝꯅ ꯇꯧꯕ ꯑꯗꯒꯤ ꯑꯃꯒ ꯑꯃꯒ ꯍꯥꯏꯕꯗ ꯇꯥꯟꯅꯕ ꯑꯣꯏꯇꯥꯔꯗꯤ ꯊꯣꯛꯑꯝꯃꯣꯏ ꯍꯥꯏꯕ ꯑꯗꯒꯤ ꯀꯔꯤ ꯉꯁꯤꯒꯤꯗꯤ ꯀꯔꯤ ꯀꯔꯤ ꯄ꯭ꯔꯣꯒꯥ꯭ꯔꯝ ꯀꯔꯤ ꯀꯔꯤ ꯇꯧꯔꯨꯔꯒꯦ ꯉꯁꯤꯗꯤ ꯀꯩꯀꯩ ꯉꯁꯤꯒꯤ ꯑꯣꯏꯅ ꯑꯥ
ꯑꯩꯗꯣ ꯅꯨꯡꯊꯤꯟꯗ ꯉꯥꯡ ꯂꯝꯖꯦꯟ ꯆꯦꯜꯂꯨꯔꯦ
ꯍꯥꯥ
ꯑꯗꯩꯗꯤ ꯍꯜꯂꯛꯑꯒ ꯑꯃꯨꯛ ꯃꯌꯥꯝꯒꯤ ꯆꯥꯛ ꯀꯩꯀꯥ ꯑꯃꯨꯛ ꯌꯦꯡꯁꯤꯟꯕ ꯈꯣꯠꯄ ꯇꯧꯔꯝꯃꯦ
ꯎꯝ
ꯑꯗꯨꯗꯨꯒ ꯑꯩꯁꯨ ꯑꯗꯨꯝ ꯆꯥꯊꯣꯛꯑꯦ ꯀꯩꯁꯨꯝ ꯊꯣꯏꯗꯣꯛꯄ ꯇꯧꯗꯦꯗ
ꯑꯝ
ꯑꯌꯨꯛꯇꯕꯨꯗꯤ ꯑꯉꯥꯡ ꯇꯨꯏꯁꯟ ꯀꯩꯀꯥ ꯉꯥꯏꯍꯥꯛ ꯆꯠꯂꯨꯔꯦ ꯑꯗꯨ ꯅꯠꯇꯅ ꯊꯕꯛ ꯑꯍꯦꯟꯕꯗꯤ ꯀꯩꯁꯨꯝ ꯇꯧꯗꯦꯗ
ꯀ꯭ꯂꯥꯁ ꯀꯌꯥ ꯀꯌꯥꯒꯤ ꯑꯉꯥꯡꯅꯣ
ꯑꯉꯥꯡ ꯃꯆꯥ ꯉꯥꯛꯇꯅꯤꯗ ꯀ꯭ꯂꯥꯁ ꯐꯣꯔ ꯐꯥꯏꯚ ꯀꯥꯕ ꯑꯉꯥꯡ ꯉꯥꯛꯇꯅꯦ ꯃꯆꯤꯟ ꯃꯅꯥꯎꯅꯦ ꯃꯣꯏ ꯑꯅꯤ ꯃꯣꯏ ꯑꯅꯤꯗꯨ ꯇꯨꯏꯁꯟ ꯇꯧꯕ ꯑꯌꯨꯛꯇ
ꯑꯝ
ꯂꯩ ꯑꯗꯨꯗꯤ ꯀꯃꯥꯏ ꯀꯃꯥꯏꯅ ꯇꯧꯏ ꯃꯣꯏꯗꯤ ꯑꯉꯥꯡ ꯃꯈꯩꯗꯨ ꯁꯤꯡꯕ꯭ꯔꯥ ꯃꯣꯏꯁꯤ ꯌꯥꯝ ꯁꯤꯡꯒ ꯑꯩꯈꯣꯏꯒꯤ ꯂꯩꯔꯝꯕ ꯅꯍꯥꯟꯋꯥꯏꯒꯤ ꯀꯟꯗꯤꯁꯟꯗꯨꯗꯒꯤ ꯑꯩꯈꯣꯏꯅ ꯀ꯭ꯂꯥꯁ ꯐꯣꯔ ꯐꯥꯏꯕ ꯀꯥꯕ ꯃꯇꯝꯒꯤ